ꯀꯥꯔꯝꯒꯅꯤ ꯍꯧꯖꯤꯛꯀꯤ
ꯑꯣ ꯑꯩꯅ ꯉꯥꯡꯕ ꯇꯥꯕ꯭ꯔꯥ
ꯎꯝ
ꯑꯗꯨꯝ ꯍꯧꯅ ꯇꯥꯕ꯭ꯔꯥ ꯀꯃꯥꯏ ꯇꯥꯒꯦ
ꯑꯧ ꯑꯗꯨꯝ ꯍꯧꯅ ꯇꯥꯏ
ꯑꯣ ꯀꯩꯗꯧꯔꯝꯃꯤꯅꯣ ꯅꯪꯕꯣ
ꯑꯩꯁꯦ ꯆꯔꯥ ꯋꯥꯟꯕ ꯂꯣꯏꯔꯦꯕ ꯐꯃꯝꯃꯤꯕ ꯎꯝ ꯂꯣꯏꯔꯦꯗ
ꯑꯣ ꯑꯩꯁꯨ ꯆꯥꯛ ꯆꯥꯔꯥ ꯋꯥꯜꯂꯒ ꯑꯃꯨꯛ ꯄꯣꯊꯥꯔꯤ
ꯑꯌꯨꯛꯀꯤꯗꯤ ꯄꯨꯡ ꯀꯌꯥ ꯆꯥꯛ ꯆꯥꯕ꯭ꯔꯣ
ꯑꯌꯨꯛꯀꯤ ꯉꯜꯂꯦ ꯑꯗꯨꯝ ꯉꯟꯅ ꯑꯗꯨꯝ ꯄꯨꯡ ꯃꯥꯄꯜ ꯇꯔꯥ ꯑꯗꯨꯋꯥꯏꯗ ꯆꯥꯔꯦ
ꯑꯣ
ꯑꯗꯨꯒ ꯑꯃꯨꯛ ꯍꯧꯖꯤꯛ ꯅꯨꯡꯊꯤꯟ ꯇꯥꯜꯂꯛꯈꯤꯁꯨ ꯑꯃꯨꯛ ꯆꯥꯈ꯭ꯔꯦ ꯄꯨꯛ ꯂꯥꯝꯃꯛꯇꯅ
ꯌꯥꯝ ꯆꯥꯕ꯭ꯔꯣ
ꯎꯝ ꯑꯗꯨꯝ ꯌꯥꯝ ꯌꯥꯝ ꯆꯥꯕꯗꯨꯒ ꯑꯃꯨꯛꯇ ꯌꯥꯝ ꯆꯥꯕꯗꯤ ꯉꯝꯗꯦ ꯑꯗꯨꯒ ꯑꯗꯨꯝ ꯃꯇꯠ ꯃꯇꯠ ꯀꯨꯝꯕ ꯈꯖꯤꯛ ꯈꯖꯤꯛ ꯆꯥꯕꯗꯣ
ꯑꯣ
ꯑꯗꯨꯃꯥꯏ ꯆꯥꯕꯒꯨꯝꯕ ꯆꯥꯏ ꯅꯪꯗꯤ ꯅꯪꯗꯤ ꯌꯥꯝ ꯃꯌꯥꯝ ꯆꯥꯔꯝꯗꯧ ꯃꯥꯜꯂꯤꯗ
ꯌꯥꯝ ꯆꯥꯕ ꯑꯣꯏꯗ꯭ꯔꯦ
ꯑꯣ ꯍꯣꯏ ꯌꯥꯝ ꯌꯥꯝ ꯆꯥ ꯐꯩ ꯍꯥꯏꯗꯤ ꯑꯉꯥꯡ ꯃꯁꯤꯡ ꯌꯥꯝꯃꯛꯑꯕꯅꯤꯅ
ꯍꯥꯥ
ꯑꯉꯥꯡ ꯀꯌꯥ ꯂꯩꯔꯕ ꯅꯪꯗꯤ
ꯀꯩꯅꯣ ꯑꯉꯥꯡ ꯀꯌꯥ ꯂꯩꯔꯕ ꯍꯥꯏꯅꯣ
ꯑꯩꯗꯤ ꯑꯉꯥꯡ ꯃꯔꯤ ꯁꯨꯔꯦ
ꯑꯣ ꯐꯩꯌꯦ ꯐꯩꯌꯦ
ꯎꯝ ꯅꯨꯄꯥ ꯑꯅꯤ ꯅꯨꯄꯤ ꯑꯅꯤ
ꯑ ꯅꯨꯄꯤꯅ ꯑꯍꯟꯔꯣ ꯅꯨꯄꯥꯅ ꯑꯍꯟꯔꯣ
ꯅꯨꯄꯤ ꯑꯅꯤꯅ ꯑꯍꯟ ꯑꯗꯨꯒ ꯅꯨꯄꯥ ꯑꯅꯤꯅ ꯍꯥꯏꯗꯤ ꯃ ꯈꯇꯥꯕꯗꯖꯤꯡꯗꯣ
ꯑꯁ ꯌꯥꯝ ꯋꯥꯔꯝꯒꯅꯤꯗ ꯑꯗꯨꯗꯤ
ꯑꯦ ꯋꯥꯠꯗꯦꯗ ꯋꯥꯠꯂꯤ ꯁꯤꯕꯨꯛꯇ ꯑꯗꯨꯝ ꯐꯨꯠꯕꯣꯜ ꯇꯤꯝ ꯑꯃ ꯄꯨꯊꯣꯛꯀꯤꯗꯧꯕ
ꯑꯁ ꯂꯣꯏꯔꯦ ꯑꯩꯗꯤ ꯋꯥꯠꯂꯤꯗ ꯀꯥꯏꯗꯒꯤ
ꯑꯣ
ꯀꯩꯅꯣꯝꯃ ꯃꯈꯣꯟ ꯇꯥꯏꯌꯦ
ꯀꯩ ꯃꯈꯣꯟ
ꯖꯤꯒꯥꯒꯤ ꯃꯈꯣꯟꯔꯥ
ꯈꯪꯗꯦ ꯃꯄꯥꯟꯗ ꯑꯣꯏꯔꯝꯗꯧ ꯃꯥꯜꯂꯦ
ꯅꯣꯡ ꯇꯥꯕ꯭ꯔꯣ
ꯅꯣꯡ ꯇꯥꯗꯦ ꯍꯧꯖꯤꯛ ꯃꯪꯗꯤ ꯃꯪꯉꯦ ꯌꯥꯝ ꯀꯥ ꯍꯦꯟꯅ ꯀꯩꯅꯣ ꯅꯣꯡ ꯇꯥꯕ ꯈꯣꯠꯄꯗꯤ ꯑꯣꯏꯗꯦ ꯃꯪꯉꯒ ꯑꯣꯏꯅ ꯇꯣꯛꯑꯦ
ꯅꯣꯡ ꯇꯥꯕꯩ ꯃꯈꯣꯟ ꯇꯥꯕ
ꯑꯩꯉꯣꯟꯗꯒꯤ
ꯑꯧ
ꯅꯣꯡꯗꯤ ꯇꯥꯗꯦ ꯅꯣꯡꯁꯦ ꯐꯠ ꯇꯥꯈ꯭ꯔꯗꯤ ꯐꯗꯧꯅꯤꯅꯦ ꯑꯗꯨꯝ ꯁꯥꯔꯒ ꯑꯣꯃ ꯂꯩ
ꯑ
ꯂꯩꯇ꯭ꯔꯣ
ꯍꯣꯏ ꯑꯗꯨꯃꯥꯏꯅ ꯇꯧꯋꯦ ꯁꯥꯏꯌꯦ ꯂꯩꯕ ꯌꯥꯗ꯭ꯔꯦ ꯀꯥꯏꯗꯒꯤ
ꯎꯝ ꯐꯦꯟ ꯅꯨꯡꯒꯨꯝꯕ ꯑꯃ ꯄꯥꯟꯗ꯭ꯔꯗꯤ
ꯎ ꯍꯣꯏ
ꯎꯝ ꯆꯤꯡ ꯖ ꯆꯤꯡ ꯀꯥꯕꯒ ꯆꯠꯇ꯭ꯔꯣ
ꯍꯥꯟꯅꯗꯤ ꯌꯥꯝ ꯆꯠꯂꯝꯕꯅꯦ ꯑꯗꯨꯕꯨ ꯍꯧꯖꯤꯛꯇꯤ ꯆꯠꯇ꯭ꯔꯦꯗ
ꯍꯣꯏ ꯍꯧꯖꯤꯛꯇꯤ ꯑꯍꯟ ꯑꯣꯏꯁꯜꯂꯛꯑꯕꯅꯤꯅ ꯆꯠꯠ ꯇ ꯐꯔꯦ
ꯑ ꯍꯣꯏ
ꯅꯣꯡꯃ ꯆꯠꯄ ꯌꯥꯕꯖꯥꯠꯅꯤ
ꯍꯣꯏ ꯆꯠꯄ ꯌꯥꯕ ꯖꯥꯠꯅꯤ ꯆꯥꯛ ꯆꯔꯥ ꯑꯃ ꯆꯥꯃꯤꯟꯅꯔꯒ ꯀꯣ
ꯎꯝ ꯍꯥꯏꯗꯤ ꯆꯥ ꯅꯨꯡꯒ ꯄꯨꯈ꯭ꯔꯒ ꯆꯥꯛ ꯆꯥꯕꯗꯨꯗꯤ ꯍꯥꯎꯔꯣꯏꯗ ꯑꯥꯗꯒ ꯆꯠꯂꯒ ꯀꯩꯅꯣꯒ ꯑꯩꯈꯣꯏꯒꯤ ꯐꯝꯐꯝꯗꯒ ꯊꯨꯞꯆꯠꯂꯒ ꯐꯠ ꯄꯨꯈꯠ ꯌꯥꯕꯗꯣ
ꯍꯣꯏ ꯈꯪꯉꯦ ꯈꯪꯉꯦ ꯒ꯭ꯌꯥꯟ ꯇꯥꯏ ꯍꯣꯏ
ꯍꯣꯏ ꯑꯗꯨꯒ ꯇꯧꯔꯒ ꯃꯤꯒꯤ ꯒꯨꯝꯕ ꯑꯃ ꯃꯥꯒꯤ ꯑꯩꯈꯣꯏꯒꯤ ꯊꯣꯡꯅꯕ ꯃꯆꯥ ꯃꯆꯥꯗꯣ
ꯑꯥ
ꯑꯗꯨꯝ ꯍꯥꯏꯗꯤ ꯀꯩꯅꯣꯝꯗ ꯈꯥꯎ ꯃꯆꯥ ꯑꯝꯗꯁꯨ ꯍꯥꯞꯄ ꯌꯥꯕꯗꯣ ꯑꯗꯨ ꯍꯥꯞꯀꯠꯈ꯭ꯔꯒ ꯆꯥꯅꯕ ꯃꯦꯒꯤꯅꯤ ꯈꯪꯗꯦ ꯀꯩ ꯀꯩ ꯌꯦꯔꯨꯝ ꯀꯩꯀꯩ ꯄꯨꯈ꯭ꯔꯒ
ꯑꯧ ꯅꯣꯡꯃ ꯆꯠꯁꯦ ꯀꯣ
ꯎꯝ ꯍꯥꯡꯆꯤꯠ ꯂꯥꯡꯅ ꯅꯨꯡꯗꯥꯡ ꯋꯥꯏꯔꯝꯒꯨꯝꯕ ꯅꯨꯡꯉꯥꯏꯅꯤ ꯑꯌꯀꯨꯝꯕꯁꯨ ꯅꯨꯡꯉꯥꯏꯅꯤ ꯅꯠꯇ꯭ꯔꯥ ꯅꯨꯡꯗꯥꯡ ꯋꯥꯏꯔꯝ
ꯑꯥ
ꯑꯩ ꯍꯥꯏꯔꯛꯀꯦ ꯑꯗꯨꯝ ꯀꯥꯟ ꯆꯠꯁꯦ
ꯍꯣꯏ ꯃꯤꯂꯣꯏ ꯁꯨꯔ ꯄꯨꯔꯛꯑꯣ
ꯎꯝ ꯑꯩꯒꯤ ꯏꯆꯥ ꯏꯆꯥꯁꯤꯡꯗ ꯂꯣꯏ ꯄꯨꯔꯛꯀꯦ
ꯑꯣ ꯄꯨꯔꯛꯑꯣ ꯄꯨꯔꯛꯑꯣ ꯃꯁꯛ ꯌꯦꯡꯅꯤꯡꯉꯤꯀꯣ
ꯎꯝ ꯑꯦ ꯑꯗꯨ ꯍꯧꯖꯤꯛ ꯑꯗꯨꯒꯤ ꯅꯨꯃꯤꯠꯇꯨꯗ ꯄꯨꯂꯞ ꯐꯖꯅ ꯌꯦꯡꯖꯔꯣ ꯃꯁꯛꯄꯨꯗꯤ ꯂꯣꯏ ꯐꯖꯕꯅꯤꯗ ꯑꯩ ꯂꯧꯕꯒꯤ
ꯍꯣꯏꯅꯦ ꯍꯣꯏꯅꯦ ꯇꯧꯔꯝꯒꯅꯤꯅꯦ
ꯎꯝ ꯑꯃꯗꯤ ꯃꯝ ꯑꯃꯗꯤ ꯃꯃꯥ ꯂꯧꯗꯅ ꯃꯨꯕ ꯑꯃ ꯌꯥꯎꯔꯦ
ꯃꯨꯔꯁꯨ ꯔꯁꯤ ꯂꯩꯕꯅꯤꯗ
ꯑꯧ ꯑꯗꯨ ꯔꯥꯁꯤꯗꯨꯅ ꯑꯩꯉꯣꯟꯗꯩ ꯂꯧꯕ
ꯑꯦ ꯑꯦ
ꯅꯣꯏꯗꯤ ꯀꯩꯅꯣꯒ ꯊꯝꯕꯥꯜꯒ ꯐꯣꯇꯣ ꯀꯥꯞꯄ ꯆꯠꯇ꯭ꯔꯣ ꯊꯔꯣ ꯊꯝꯕꯥꯜꯒ
ꯆꯠꯇꯦ ꯆꯠꯄ ꯁꯪꯗꯦ
ꯂꯩꯁꯥꯕꯤꯅꯕꯣ
ꯍꯣꯏ ꯑꯗꯨ ꯍꯥ ꯍꯣꯔꯦꯟ ꯍꯥꯏꯒꯦ
ꯍꯥꯏꯌꯨ ꯍꯥꯏꯌꯨ
ꯆꯠꯄ ꯁꯪꯗ꯭ꯔꯦ ꯍꯣꯏ ꯆꯠꯄ ꯌꯥꯏ ꯑꯗꯨ ꯃꯇꯥꯡ ꯃꯇꯝ ꯍꯥꯏꯕ ꯂꯩꯌꯦ
ꯃꯥꯅꯤ ꯃꯥꯅꯤ ꯍꯣꯏꯗ ꯑꯃꯨꯛ
ꯗꯤ
ꯃꯥꯅꯦ ꯑꯗꯨ ꯆꯠꯂꯤꯀꯥꯟꯗ ꯅꯨꯄꯥ ꯑꯃ ꯄꯨꯔ ꯆꯠꯂꯤꯀꯥꯟꯗ ꯅꯨꯄꯥ ꯑꯝꯗꯣ ꯑꯃꯨꯛ ꯊꯦꯡꯅꯔꯗꯤ ꯐꯔꯛ ꯇꯥꯗꯅ ꯍꯦꯛꯇ ꯏꯔꯥꯡ ꯊꯣꯛ
ꯑ ꯍꯣꯏ ꯍꯣꯏ ꯇꯧꯗꯧꯔꯤꯕꯅꯤ
ꯃꯥꯅꯦ ꯑꯗꯨꯅ ꯆꯠꯀꯦ ꯍꯥꯏꯁꯨ ꯍꯥꯏꯗꯤ ꯐꯖꯅ ꯐꯖꯅ ꯁꯤꯟꯇꯣꯛꯑꯒ ꯆꯠꯄ ꯐꯩ
ꯑ
ꯍꯥꯏꯗꯤ ꯑꯩ ꯉꯁꯤꯗꯤ ꯑ ꯌꯨꯝꯗ ꯊꯕꯛ ꯂꯩꯒꯨꯝꯕ ꯍꯥꯏꯔꯒꯅꯦ
ꯑꯥ
ꯑꯗꯨꯒ ꯆꯠꯄ ꯑꯗꯨꯗ ꯊꯦꯡꯅꯔꯒꯅ ꯊꯦꯡꯅꯔꯦꯗꯅ
ꯍꯣꯏ
ꯀꯔꯤꯗꯤ ꯎꯄꯥꯏ ꯂꯩ ꯅꯣꯏꯗꯤ ꯍꯩꯅꯧꯒ ꯄꯥꯟꯗ꯭ꯔꯣ
ꯑꯁ ꯍꯩꯅꯧꯗꯤ ꯃꯔꯥꯡ ꯌꯥꯝ ꯀꯥꯏ
ꯏꯁ ꯃꯔꯥꯡ ꯀꯥꯏ ꯁꯨꯡꯊꯤꯟꯗꯤ ꯊꯤꯜꯂꯛꯇꯦ
ꯊꯤꯜꯂꯛꯀꯦꯍꯦ ꯀꯩꯗꯧꯕꯩ ꯄꯤꯔꯣꯏꯗꯣꯏꯅꯣ ꯄꯤꯒꯦ
ꯄꯔꯣꯑꯣ ꯑꯗꯨꯗꯤ ꯆꯤꯡꯀꯥꯕ ꯅꯨꯃꯤꯠꯇ
ꯑ ꯄꯨꯔꯛꯀꯦ ꯄꯨꯔꯛꯀꯦ
ꯎꯝ ꯅꯪ ꯅꯍꯥꯟꯃꯨꯛ ꯎꯝ ꯅꯪ ꯅꯍꯥꯃꯨꯛ ꯊꯤꯜꯂꯛꯀꯅꯤ ꯍꯥꯏꯔꯝꯃ ꯊꯤꯂꯛꯈꯤꯗ꯭ꯔꯦ ꯑꯗꯨꯗ ꯑꯩꯁꯨ ꯍꯥꯏꯕ ꯇꯟꯗꯅ ꯑꯗꯨꯝ
ꯑꯥ ꯍꯟꯗꯛꯇꯤ ꯂꯩꯗꯤ ꯄꯤꯔꯛꯀꯅꯤꯗ
ꯎꯝ ꯈꯪꯉꯦꯗ ꯆꯤꯟꯗ ꯆꯤꯟ ꯆꯤꯟꯗ ꯈꯛꯅꯦ ꯅꯪꯅ ꯐꯕ ꯂꯩꯁꯥꯕꯤꯅꯕꯨ ꯆꯤꯟ ꯑꯗꯨ ꯌꯥꯝ ꯊꯤꯕ
ꯍꯣꯏꯅꯦ ꯍꯥꯏꯅꯤꯡꯕ ꯍꯥꯏꯖꯔꯨꯅꯦ ꯍꯧꯖꯤꯛꯀꯥꯟꯗꯤ ꯇꯤꯟꯁꯦ ꯐꯖꯗ꯭ꯔꯗꯤ ꯌꯥꯗ꯭ꯔꯦꯅꯦ ꯋꯥꯉꯥꯡ ꯁꯉꯥꯡꯅꯦ
ꯎꯝ ꯃꯥꯅꯤ ꯃꯥꯥꯅꯤ ꯆꯤꯟꯊꯤꯈꯤꯕꯞꯖꯤꯅ
ꯎꯝ ꯆꯤꯟ ꯊꯤꯔꯗꯤ ꯑꯩ ꯀꯩꯗꯧꯅꯤ ꯊꯤꯉꯦ
ꯀꯣꯟꯅ ꯇꯝꯃꯨ ꯀꯣꯟꯅ
ꯍꯥꯏꯔꯣ ꯍꯥꯏꯔꯣ
ꯎꯝ ꯂꯥꯏꯔꯨꯛ ꯂꯥꯏꯁꯨꯒꯤꯗꯤ ꯀꯃꯥꯏ ꯀꯃꯥꯏꯅ ꯇꯧꯔꯤꯕ ꯇꯝꯕ ꯂꯣꯏꯈ꯭ꯔꯕꯣ ꯅꯠꯇ꯭ꯔꯒ
ꯑꯥꯎ ꯇꯝꯗ꯭ꯔꯦ
ꯎꯝ ꯍꯣꯏꯗ ꯇꯝꯗꯕꯅ ꯐꯔꯦꯗ ꯑꯗꯨꯝ ꯐꯠ ꯂꯥꯎꯅ ꯅꯨꯞ ꯃꯇꯝ ꯈꯔ ꯌꯨꯝꯗ ꯈꯔ ꯅꯨꯡꯉꯥꯏꯅ ꯂꯩꯊꯣꯛꯑꯒ ꯐꯠ ꯌꯨꯝ ꯄꯥꯟꯊꯣꯛꯈꯤꯕ
ꯎꯝ ꯃꯤꯉꯣꯟꯗ ꯅꯤꯔꯒ ꯆꯥꯕꯗꯤ ꯊꯜꯂꯤꯗ
ꯀꯩꯕ
ꯃꯤꯉꯣꯟꯗ ꯅꯤꯔꯒ ꯆꯥꯕꯗꯤ ꯇꯜꯂꯦ
ꯎꯝ ꯐꯥꯏꯑꯗꯨꯖꯨ ꯑꯗꯨ ꯋꯥꯈꯜꯂꯣꯟꯗꯨꯖ ꯐꯩ ꯍꯥꯏꯗꯤ ꯃꯤꯉꯣꯟꯗ ꯇꯥꯡꯗꯕꯤꯗ ꯆꯥꯕ ꯈꯣꯠꯄ
ꯀꯩꯒꯨꯝꯕ ꯅꯨꯄꯥꯗꯨꯅ ꯀꯩꯅꯣꯃ ꯏꯇꯟ ꯇꯟꯕ ꯑꯣꯏꯔꯝꯃꯗꯤ ꯍꯌꯦꯡꯋꯥꯏ ꯋꯥꯗꯣꯏꯅꯦꯕꯀꯣ
ꯗꯝ ꯅꯨꯡꯁꯤꯅꯔꯤꯅꯦꯅ ꯅꯨꯡꯁꯤꯅꯔꯤꯅꯦꯅ ꯇꯂꯤ ꯇꯟꯗꯦ ꯇꯨꯡꯒꯤ ꯈꯟꯗꯒ ꯑꯗꯨꯝ ꯐꯠ ꯆꯠꯈ꯭ꯔꯅꯤ ꯅꯠꯇ꯭ꯔꯥ
ꯍꯣꯏ
ꯑꯅꯝꯕꯅ ꯍꯧꯖꯤꯛ ꯇꯧꯅꯔꯤꯁꯤꯕꯨꯕ ꯑ ꯇꯨꯡꯒꯤ ꯁꯥꯟꯅ ꯎꯗꯕꯅꯤꯅ ꯍꯣꯏꯗ ꯑꯗꯨꯕꯨꯗꯤ ꯅꯤꯅꯦ ꯍꯣꯏꯗꯤ ꯈꯔ ꯆꯍꯤꯁꯨ ꯑꯍꯟ ꯑꯣꯏꯔꯕꯅꯤꯅ
ꯎꯝ ꯍꯣꯏ ꯑꯗꯨꯒꯤ ꯋꯥꯈꯜ ꯂꯩꯇ꯭ꯔꯗꯤ ꯌꯥꯗ꯭ꯔꯦ
ꯃꯥꯅꯦ ꯍꯧꯖꯤꯛꯀꯥꯟꯒꯤ ꯑꯉꯥꯡ ꯃꯆꯥꯁꯤꯡꯁꯤꯅ ꯃꯃꯤꯠꯄꯨ ꯀꯥꯛꯇ꯭ꯔꯤ
ꯏꯆꯥꯕꯁꯨ ꯂꯩꯕꯕꯁꯨ ꯌꯥꯎꯋꯦ
ꯍꯥ
ꯍꯧꯖꯤꯛꯀꯥꯟ ꯑꯉꯥꯡꯁꯤꯡꯁꯦ ꯃꯆꯥ ꯃꯁꯨ ꯂꯩꯕ ꯂꯣꯏ ꯌꯥꯎꯅꯔꯦꯗ
ꯑꯗꯨꯅꯦ ꯍꯥꯏꯁꯦ ꯆꯍꯤ ꯀꯨꯟ ꯁꯨꯗ꯭ꯔꯤꯀꯥꯟꯗꯩꯁꯨ ꯑꯗꯨꯝ ꯂꯩꯔꯤ ꯀꯃꯥꯏꯅ ꯇꯧꯕꯅꯣ ꯈꯪꯗꯦ
ꯃꯇꯝꯒꯤ ꯆꯠꯅꯕꯤꯔ ꯈꯪꯗ꯭ꯔꯦꯀꯣ
ꯎꯝ ꯆꯠꯅꯕꯤ ꯅꯠꯇꯦ ꯁꯤ ꯁꯤꯁꯦ ꯃꯣꯏꯒꯤ ꯃꯃꯥ ꯃꯄꯥꯈꯩꯅ ꯐꯖꯅ ꯀꯩꯅꯣ ꯇꯧꯕ ꯋꯥꯠꯄꯒꯤꯅꯤ ꯍꯣꯏ ꯃꯃꯥ ꯃꯄꯥꯗꯨꯁꯨ ꯂꯩꯇꯦ ꯃꯁꯥ ꯃꯁꯥꯗꯨꯁꯨ ꯂꯩ ꯑꯗꯣ ꯍꯥꯏꯗꯤ ꯀꯩꯁꯨ ꯆꯠꯅꯕꯤ ꯑꯣꯏꯔꯁꯨ ꯍꯥꯏꯗꯤ ꯃꯣꯏꯒꯤ ꯃꯃꯥ ꯃꯄꯥ ꯅꯒ ꯐꯖꯅ ꯒꯥꯏꯗ ꯇꯧꯕꯤꯕ ꯏꯃꯨꯡꯗꯗꯤ ꯁꯤꯒꯨꯝꯕ ꯀꯩꯁꯨ ꯌꯥꯝ ꯊꯣꯛꯑꯁꯨ ꯇꯥꯡꯅ ꯊꯣꯛꯑꯦꯕ ꯍꯥꯏꯗꯤ ꯑꯅꯝꯕ ꯊꯣꯛꯏꯁꯤꯡꯁꯦ ꯐꯖꯅ ꯒꯥꯏꯗ ꯇꯧꯕꯤꯗꯕꯅꯤ ꯈꯪꯗꯦ ꯐꯖꯅ ꯁꯦꯟꯅꯕ ꯉꯝꯗꯕꯅꯤ ꯈꯪꯗꯦ ꯏꯃꯨꯡꯒꯤ ꯋꯥꯕꯅꯅꯤ ꯈꯪꯗꯦ ꯑꯃꯅꯅꯤ ꯈꯪꯗꯦ ꯇꯧꯈꯤꯕ ꯑꯗꯨꯒꯨꯝꯕꯅ ꯉꯥꯛꯇꯅꯦꯕ
ꯑꯃ ꯃꯃꯥ ꯃꯥꯜ ꯃꯃꯥ ꯑꯁ ꯍꯥꯏꯕ ꯍꯩꯇ꯭ꯔꯦꯅꯦ ꯃꯃꯥ ꯇꯧꯔꯗꯤ ꯃꯆꯥꯁꯨ ꯇꯧꯋꯦ ꯍꯥꯏꯕꯗꯣ ꯑꯗꯨ ꯆꯨꯝꯕ ꯖꯥꯠꯂꯥ
ꯍꯥꯏꯗꯤ ꯃꯃꯥꯒꯤ ꯃꯇꯨꯡ ꯏꯟꯅ ꯍꯥꯏꯗꯤ ꯃꯃꯥ ꯃꯃꯥꯅ ꯎꯝ ꯃꯃꯥꯅ ꯆꯠꯄ ꯂꯝꯆꯠ ꯁꯥꯖꯠꯁꯤꯡꯗꯣ ꯑꯗꯨꯝ ꯃꯆꯥꯗꯨꯁꯨ ꯇꯥꯗꯣꯏꯅꯤꯗꯅ ꯑꯗꯨꯅ ꯃꯃꯥ ꯃꯄꯥꯁꯤꯡꯅ ꯍꯥ
ꯌꯥꯝ ꯆꯨꯝꯃꯦꯕ ꯑꯗꯨꯗꯤ
ꯃꯥꯅꯦ ꯑꯗꯨꯅ ꯃꯃꯥ ꯃꯄꯥꯁꯤꯡꯅ ꯑꯗꯨꯅꯦ ꯑꯩꯅ ꯍꯧꯖꯤꯛ ꯍꯥꯏꯗꯣ ꯆꯠꯅꯕꯤ ꯅꯠꯇꯦ ꯍꯥꯏꯁꯦ ꯍꯧꯖꯤꯛꯀꯤ ꯀꯩꯅꯣꯗꯨꯗ ꯑꯩꯈꯣꯏꯒꯤ ꯑ ꯁꯣꯏꯕꯒꯤꯅꯦꯕ ꯀꯩꯅꯣꯝꯃ ꯁꯤꯁꯇꯦꯝ ꯑꯃ
ꯍꯣꯏ
ꯈꯪꯗꯦꯗ ꯑꯩꯈꯣꯏ ꯑꯃꯅꯤꯗ ꯉꯥꯏꯔ ꯃꯥꯜꯂꯦ ꯒ꯭ꯌꯥꯟ ꯇꯥꯔꯤꯁꯦ
ꯑꯩ ꯑꯩ ꯑꯇꯩꯗꯤ ꯂꯧꯈꯠꯄ ꯌꯥꯗ꯭ꯔꯦ ꯍꯥꯏꯔꯣ
ꯃꯥꯅꯦ ꯑꯇꯩ ꯑꯝꯇ ꯌꯥꯗ꯭ꯔꯦ ꯏꯃꯥꯟꯅꯕ ꯑꯩꯈꯣꯏ ꯃꯈꯥ ꯃꯈꯥ ꯊꯥꯕ ꯂꯣꯏꯅꯃꯛ ꯃꯆꯥ ꯃꯁꯨ ꯂꯩꯅꯈ꯭ꯔꯦ ꯏꯃꯥꯟꯅꯕ ꯇꯣꯛꯈ꯭ꯔꯣ ꯍꯣꯏ ꯑꯩꯕꯨꯗꯤ ꯃꯔꯤꯕꯨꯗꯤ ꯁꯨꯔꯦ ꯎꯝ ꯀꯨꯏꯔꯛꯑꯔꯣꯏ ꯃꯉꯥ ꯁꯨꯨꯔꯛꯑꯅꯤ
ꯑꯁ ꯁꯦꯝꯕ ꯋꯥꯔꯛꯀꯅꯤꯍꯦ
ꯎꯝ ꯑꯦ ꯋꯥꯔꯒ ꯋꯥꯔꯁꯨ ꯀꯩꯁꯨ ꯀꯥꯏꯗꯦꯗ ꯍꯧꯖꯤꯛ ꯌꯥꯗ꯭ꯔꯦꯕ ꯐꯨꯠꯕꯣꯜ ꯇꯤꯝ ꯑꯃ ꯁꯦꯝꯃꯒ
ꯍꯣꯏꯅꯦ ꯁꯦꯝꯕ ꯉꯝꯃꯅꯤ ꯍꯥꯏꯔꯗꯤ ꯑꯗꯨꯃꯥꯏꯅ ꯇꯧꯔꯣ
ꯎꯝ ꯉꯝꯗ ꯉꯝꯗ꯭ꯔꯒꯅ ꯅꯪꯉꯣꯟꯗꯩ ꯋꯥꯏ ꯇꯥꯔꯦꯗꯅ ꯑꯅꯤ ꯑꯍꯨꯝ
ꯑ ꯍꯣꯏ ꯍꯣꯏ
ꯎꯝ ꯎꯝ ꯑꯩ ꯍꯥꯏꯔꯛꯀꯦ ꯁꯨꯗ꯭ꯔ ꯁꯨꯗ ꯁꯨꯗ꯭ꯔꯒꯗꯤ
ꯎꯝ
ꯎꯝ ꯍꯥꯏꯗꯤ ꯋꯥꯏꯊꯣꯛ ꯋꯥꯏꯁꯤꯟ ꯌꯥꯏꯗꯅ
ꯌꯥꯏ ꯌꯥꯏ
ꯎꯝ
ꯑꯩꯍꯥ ꯁꯤ ꯀꯩꯅꯣ ꯑꯃ ꯏꯁꯤꯡ ꯌꯥꯝꯅ ꯀꯩꯅꯣ ꯇꯧꯕ ꯖꯒꯥꯗꯒ ꯆꯠꯇ꯭ꯔꯣ ꯏꯁꯤꯡ ꯀꯩꯅꯣ ꯇꯧꯕ ꯖꯒꯥ ꯉꯥꯏꯈꫭꯀꫭ ꯍꯥꯏꯔꯛꯀꯅꯨ
ꯎꯝ ꯍꯧꯖꯤꯛ ꯃꯤꯅ ꯌꯥꯝꯅ ꯀꯣꯏ ꯆꯠꯅꯕꯗꯣ ꯑꯗꯨꯝ ꯐꯣꯇꯣꯒ ꯀꯥꯞꯅꯕ ꯆꯥꯛꯀ ꯆꯥꯅꯕ ꯆꯠꯅꯕꯗꯣ
ꯑꯩ ꯆꯠꯇ꯭ꯔꯤꯌꯦ
ꯎꯝ ꯑꯩꯁꯨ ꯆꯠꯇ꯭ꯔꯤ ꯏꯃꯥꯟꯅꯕꯣꯏ ꯅꯍꯥꯟ ꯆꯠꯂꯦ ꯌꯥꯎꯍꯧꯗ꯭ꯔꯦ ꯁꯥꯟꯅꯕꯩ ꯆꯠꯂꯤꯀꯥꯟꯗ
ꯑꯩ ꯆꯠꯗꯔꯤ
ꯎꯝ ꯑꯩꯅ ꯍꯥꯏꯗꯨꯗꯤ ꯒ꯭ꯌꯥꯟ ꯎꯝ ꯑꯩꯅ ꯍꯥꯏꯗꯨꯗꯤ ꯒ꯭ꯌꯥꯟ ꯇꯥꯕ꯭ꯔ ꯅꯪ
ꯑꯥ ꯑꯗꯨꯗꯣ
ꯌꯥꯝ ꯂꯥꯞꯇꯕꯗꯣ ꯑꯁꯣꯝ ꯅꯥꯀꯟꯗ ꯍꯥꯏꯒꯠꯂ ꯂꯩꯕꯗꯣ
ꯍꯣꯏ ꯀꯩꯅꯣꯗꯣ ꯑꯁ ꯌꯥꯔꯦ ꯌꯥꯔꯦ
ꯃꯥꯅꯦ ꯃꯥꯅꯦ ꯆꯨꯝꯃꯦ ꯑꯗꫭꯝ ꯅꯥꯀꯟꯗꯨꯅꯤ
ꯑꯗꯨꯝ ꯑꯁꯣꯝ ꯅꯥꯀꯟ ꯑꯋꯥꯡ ꯔꯣꯝꯗ ꯅꯠꯇ꯭ꯔꯣ ꯑꯩꯈꯣꯏꯒꯤ ꯍꯥꯏꯔꯗꯤ ꯑꯋꯥꯡ ꯇꯥꯔꯦ
ꯑꯋꯥꯡꯂꯣꯝꯗ ꯆꯠꯂ ꯂꯩꯕꯗꯣ ꯑꯋꯥꯡꯂꯣꯝꯗ ꯈꯤꯇꯪ ꯎꯝ ꯎꯝ ꯑꯗꯨ ꯃꯤ ꯌꯥꯝ ꯂꯥꯛꯅꯕ ꯃꯥꯜꯂꯦ
ꯑꯍꯣꯏ
ꯍꯥꯏꯗꯤ ꯃꯣꯏ ꯑꯗꯨꯝ ꯊꯥꯒꯠꯅꯔꯦꯕ ꯃꯣꯏ ꯆꯠꯄ ꯈꯣꯠꯄꯒꯤ
ꯑꯥ
ꯑꯗꯨ ꯊꯥꯒꯠꯄ ꯀꯥꯟꯗ ꯑꯗꯣ ꯃꯤꯗꯣ ꯆꯟꯗꯦꯕ ꯐꯖꯅ ꯃꯣꯏꯅ ꯑꯗꯨꯝ ꯑꯇꯞꯄ ꯒꯥꯔꯤꯝꯗ ꯂꯥꯛꯅꯕꯅꯤ ꯈꯪꯗ ꯗꯦ ꯃꯥꯒꯤ ꯃꯥꯒꯤ ꯏꯃꯨꯡ ꯃꯅꯨꯡ ꯄꯨꯔ ꯂꯥꯛꯅꯕꯅꯤ ꯈꯪꯗꯦ
ꯆꯠꯇꯦꯗ
ꯎꯝ ꯆꯠꯇꯝ ꯐꯩꯗ ꯒ꯭ꯌꯥꯟ ꯇꯥꯅ ꯂꯩꯅ ꯐꯩ
ꯃꯤꯖꯦ ꯒ꯭ꯌꯥꯟ ꯇꯥꯃꯟꯗ꯭ꯔꯖꯨ ꯑꯗꯨꯁꯨ ꯐꯠꯇꯕꯅꯤ
ꯎꯝ ꯏꯆꯥ ꯏꯁꯨ ꯂꯩꯔꯕ ꯑꯈꯣꯏꯅ ꯀꯔꯤ ꯑꯃꯨꯛ ꯂꯥꯡꯉꯨꯗꯣꯏꯅꯣ‌ ꯍꯧꯖꯤꯛ
ꯄꯨꯔꯒ ꯆꯠꯂꯣ
ꯑꯦ ꯌꯥꯔꯣꯏꯍꯦ ꯆꯠ ꯆꯠꯇꯥꯥꯔꯗꯤ ꯑꯉꯥꯡ ꯌꯥꯎꯗꯕꯤ ꯆꯠꯀꯗꯕ